ꯄ꯭ꯔꯥ
ꯇꯥꯕ꯭ꯔꯣ
ꯅꯨꯡꯉꯥꯏ ꯅꯨꯡꯉꯥꯏꯕ꯭ꯔꯣ
ꯍꯥꯥ
ꯅꯨꯡꯉꯥꯏꯔꯤꯕ꯭ꯔꯣ
ꯅꯨꯉꯥꯢꯔꯤ ꯍꯥꯏꯌꯦ ꯍꯥꯏꯇꯥꯔꯦ ꯅꯪꯗꯣ
ꯑꯥ
ꯉꯁꯤ ꯀꯥꯏ ꯆꯠꯀꯗ꯭ꯔꯣ
ꯉꯁꯤ ꯌꯨꯝꯗ ꯂꯩꯅꯤ
ꯁꯦꯁ ꯌꯥꯝ ꯅꯨꯉꯥꯢꯀꯣ
ꯀꯦ ꯍꯥꯏꯕ ꯅꯠꯇ꯭ꯔꯣ
ꯀꯩꯅꯣ ꯌꯧꯔꯦ ꯈꯣꯢ ꯌꯨꯝꯒꯤ ꯃꯊꯛꯀꯤꯗꯣ ꯌꯧꯔꯦ
ꯑꯣ ꯃꯨꯛꯀꯥ ꯅꯣꯏ ꯌꯨꯝ ꯃꯊꯛꯇ ꯑꯣꯏꯔꯕ꯭ꯔꯥ ꯆꯣꯡꯊꯣꯛꯑꯣꯅ ꯑꯗꯨꯗꯤ
ꯃꯊꯛꯇ ꯆꯣꯡꯊꯣꯛꯀꯦ
ꯃꯊꯛ ꯃꯊꯛ ꯆꯠꯂꯗꯤ ꯑꯃꯨꯛꯀ ꯃꯅꯨꯡ ꯆꯪꯉꯣ ꯃꯅꯨꯡ ꯆꯪꯉꯗꯤ ꯑꯃꯨꯛ ꯄꯥꯟꯊꯣꯛꯑꯣ
ꯎꯝ
ꯄꯥꯟꯊꯣꯔꯗꯤ ꯑꯃꯨꯛꯀ
ꯃꯈꯥꯗ ꯃꯈꯥ ꯃꯊꯛ ꯀꯥꯒꯗꯕ ꯑ ꯑꯗꯨꯑꯣꯢꯔꯗꯤ
ꯆꯣꯡꯉꯣ ꯑꯗꯨꯝ ꯇꯧꯔꯣ ꯂꯩꯌꯣ
ꯑꯁ
ꯑꯗꯨ ꯑꯣꯏꯔꯗꯤ ꯑꯗꯨꯝ ꯑꯩꯈꯣꯏ ꯌꯨꯝ ꯌꯥꯎꯔꯅꯤ
ꯑꯁ ꯌꯨꯝ ꯌꯧꯔꯤꯅꯦ ꯍꯥꯏꯕ ꯑꯗꯨ ꯑꯣꯏꯔꯗꯤ
ꯍꯣꯏ
ꯎꯝ ꯑꯗꯨ ꯑꯗꯨꯃꯥꯏꯅ ꯇꯧꯕ ꯇꯥꯔꯦ ꯍꯧꯖꯤꯛ ꯑꯩꯈꯣꯏꯒꯤ ꯃꯊꯛꯇ ꯂꯩꯈ꯭ꯔꯦ ꯌꯧꯔꯦꯕ ꯑꯁ ꯑꯩꯈꯣꯏ ꯌꯨꯝ ꯊꯪꯀꯥꯏꯁꯤ ꯌꯥꯝꯅ ꯂꯥꯛꯄ ꯆꯅꯤ ꯀꯤꯂꯣꯃꯤꯇꯔ ꯍꯨ ꯍꯨꯝꯐꯨ ꯃꯧꯅ ꯂꯩ ꯆꯂꯤꯁꯦ ꯉꯔꯥꯡ ꯇꯨꯝꯗꯕꯤꯗ ꯆꯠꯂꯒ ꯂꯩꯕꯅꯦ
ꯑꯁ ꯅꯪ ꯁꯟ ꯀꯔꯤꯒ ꯂꯥꯛꯑꯦ ꯍꯥꯏꯕ ꯅꯠꯇ꯭ꯔꯣ
ꯁꯟ ꯘꯔꯤꯗ ꯁꯟ ꯘꯔꯤꯗ ꯂꯥꯛꯑꯦ ꯑꯁ ꯆꯥꯛ ꯂꯥꯝꯕꯒꯤ ꯁꯟꯒꯤ ꯃꯃꯩꯗꯗꯤ ꯆꯥꯊꯣꯛꯈ꯭ꯔꯦ ꯑꯩꯅ ꯑꯃ
ꯅꯪ ꯆꯠꯀ ꯄꯨꯗ꯭ꯔꯣ
ꯆꯥꯛꯀ ꯄꯨꯔꯤꯗꯅ ꯅꯣꯏ ꯌꯨꯝ ꯌꯧꯁꯤꯨꯛ ꯀꯣꯛ ꯈꯤꯛꯇꯪ ꯌꯧꯗꯧ ꯃꯥꯜꯂꯦꯀꯣ ꯋꯥꯃꯟꯕꯒꯤ ꯈꯤꯇꯪ ꯈꯤꯇꯪ ꯂꯦꯟꯊꯣꯛꯑꯒ ꯆꯥꯒꯗꯣꯏꯅꯦ
ꯃꯀꯣꯛ ꯈꯛꯇꯪ ꯄꯨꯔ ꯂꯥꯛꯑꯗꯤꯁ ꯃꯈꯣꯡꯗꯤ ꯃꯈꯣꯡ ꯂꯩꯇ꯭ꯔꯣꯏꯗꯤ ꯒ ꯃꯥꯏꯟꯁꯒꯗꯧꯕ
ꯑꯗꯨꯝ ꯄꯥꯏꯔꯒ ꯂꯥꯛꯀꯅꯤꯗ ꯀꯩꯅꯣ ꯍꯧꯖꯤꯛ ꯃꯃꯩ ꯃꯃꯩ ꯑꯃꯗꯤ ꯆꯥꯈ꯭ꯔꯦꯕ ꯍꯣꯔꯦꯟ ꯈꯔ ꯂꯩꯔꯗꯤ ꯑꯃꯨꯛ ꯆꯥꯝ ꯂꯥꯡ ꯀꯈꯂꯛꯑꯗꯤ ꯃꯥꯒꯤ ꯃꯇꯣꯡꯗꯣ ꯃꯅꯤꯡꯒꯤꯗꯣ ꯑꯗꯨꯗ ꯇꯪꯈꯥꯏꯃꯨꯛ ꯂꯦꯟꯊꯣꯛꯑꯒ ꯑꯃꯨꯛ ꯆꯥꯈꯤꯗꯣꯏꯅꯦꯕ
ꯂꯨꯗꯧꯔꯤꯅꯦ
ꯂꯔꯣꯏꯍꯦ ꯆꯥꯛꯂꯛꯑꯝꯃꯗꯤ ꯑꯗꯨ ꯂꯦꯟꯊꯣꯛꯑꯅꯤ ꯑꯗꯨꯒ ꯂꯧꯔꯒ ꯐꯨꯜꯂꯒ ꯆꯥꯒꯅꯤ ꯑꯁ
ꯅꯪꯕꯨ ꯆꯐꯨ ꯄꯨꯕ꯭ꯔꯅꯦ
ꯆꯐꯨꯗꯤ ꯄꯨꯗꯦ
ꯑꯗꯨ ꯀꯃꯥꯏꯅ
ꯀꯩꯅꯣꯗꯤ ꯄꯨꯋꯦ ꯀꯨꯀꯔ ꯀꯨꯀꯔ ꯀꯥꯝꯒꯗꯣꯏꯅꯤ ꯑꯩꯗꯤ
ꯑꯗꯨꯒ ꯀꯩꯅꯣꯗꯤ ꯊꯥꯡꯗꯤ ꯄꯨꯕꯔꯥ ꯊꯥꯡꯗꯤ ꯄꯨꯕꯔꯥ
ꯊꯥꯡꯗꯤ ꯑꯃ ꯄꯣꯛꯑꯦ ꯎꯝ
ꯎꯝ
ꯆꯐꯨꯗꯤ ꯈꯣꯏꯌꯨꯝ ꯆꯐꯨꯗꯤ ꯑꯩ ꯈꯣꯏꯌꯨꯝ ꯃꯊꯛꯀꯤ ꯃꯈꯥꯒꯤ ꯎꯝ ꯃꯄꯥꯟ ꯊꯣꯛꯑꯒ ꯃꯅꯨꯡꯗ ꯂꯩꯕꯗꯣ ꯑꯗꯨ ꯗ ꯂꯧꯈ꯭ꯔꯒꯦ ꯑꯗꯨꯗ ꯑꯣꯏ ꯂꯧꯔꯒ
ꯅꯪ ꯊꯣꯛ ꯊꯣꯛꯄ ꯇꯧ꯭ꯈꯔꯣ
ꯑꯗꯨ ꯄꯨꯂꯞ ꯄꯨꯔꯒ ꯃꯄꯥꯟꯒꯤ ꯃꯅꯨꯡꯗꯨꯗ ꯑꯃꯨꯛ ꯀꯨꯝꯃꯒ ꯃꯊꯛꯇꯨꯗ ꯑꯃꯨꯛ ꯏꯕꯥꯅꯤ ꯄꯨꯟꯁꯤ ꯆꯨꯞꯕꯒꯤ ꯂꯩꯔꯅꯤ
ꯍꯣꯏ ꯉꯁꯤ ꯑꯩꯕꯨ ꯀꯗꯥꯏꯗ ꯄꯨꯕꯤꯒꯦ ꯍꯥꯏꯕ꯭ꯔꯥ
ꯃꯊꯛꯀꯤ ꯃꯈꯥ ꯈꯌꯣꯝꯒꯤ ꯃꯊꯛꯀꯤ ꯃꯈꯥꯒꯤꯗꯣ ꯑꯗꯨꯒꯤ ꯃꯅꯨꯡꯒꯤ ꯃꯄꯥꯟ ꯂꯩꯕꯗꯣ ꯑꯗꯨꯗ ꯄꯨꯕꯤꯒꯦ ꯇꯧꯕ
ꯑꯣ ꯌꯥꯏꯅꯦ ꯑꯗꯨꯗ ꯑꯩꯁꯨ ꯆꯠꯅꯤꯡꯕꯅꯤꯅꯦ
ꯑꯁ ꯑꯗꯨ ꯅꯪ ꯆꯠꯄ ꯐꯪꯒꯅꯤ ꯑꯁ ꯌꯥꯝ ꯍꯔꯥꯎꯔꯒ ꯂꯩꯔꯝ ꯌꯥꯝ ꯍꯔꯥꯎꯔꯒ ꯂꯩꯌꯣꯀꯣ ꯉꯁꯤ ꯆꯠꯄ ꯐꯪꯉꯅꯤ ꯍꯥꯏꯅ
ꯍꯣꯏ ꯍꯣꯏ
ꯅꯣꯏ ꯂꯩꯀꯥꯏꯒꯤ ꯃꯥꯏꯗꯁꯨ ꯂꯥꯎꯕ ꯌꯥꯏ ꯉꯁꯤ ꯑꯩ ꯗ ꯆꯠꯄ ꯐꯪꯉꯅꯤ ꯍꯥꯏꯅ
ꯍꯣꯏ ꯑꯩ ꯋꯥꯏꯈꯤꯒꯦꯀꯣ ꯂꯥꯎꯅꯤ ꯉꯥꯏ
ꯎꯝ ꯋꯥꯏꯌꯣ
ꯎꯝ ꯂꯩꯀꯥꯏ ꯂꯩꯀꯥꯏ
ꯑꯩ ꯑꯗꯨꯗ ꯆꯠꯇꯧꯔꯦ ꯃꯊꯛꯀꯤ ꯃꯅꯨꯡꯒꯤ ꯃꯄꯥꯡꯒꯤꯗ ꯆꯠꯇꯧꯔꯦ ꯍꯥꯏꯅ
ꯀꯣꯏꯕ ꯆꯠꯇꯧꯔꯦꯅꯀꯣ
ꯎꯝ ꯑꯩꯁ ꯑꯗꯨꯗ ꯆꯠꯄ ꯐꯪꯕ ꯃꯤꯁꯦ ꯈ꯭ꯋꯥꯏꯗꯒꯤ ꯃꯔꯥꯏ ꯃꯔꯥꯏꯕꯛ ꯐꯥꯔꯕ ꯃꯤꯅꯦ ꯄꯥꯛꯆꯠꯄ ꯐꯪꯉꯣꯏꯅꯦ ꯑꯗꯨ ꯃꯐꯝꯗꯣ
ꯅ ꯑꯩꯈꯣꯏꯁꯨ ꯌꯥꯎꯒꯦꯅ ꯃꯣꯏꯁꯨ ꯂꯥꯛꯑꯗꯤ ꯀꯃꯥꯏꯅ ꯇꯧꯗꯧꯕ
ꯑꯩꯁ ꯑꯩ ꯂꯩꯔꯤꯁꯤꯗꯤ ꯐꯨꯗꯔ ꯂꯣꯏꯔꯦ ꯃꯣꯏꯕꯨꯗꯤ ꯐꯨꯗꯔ ꯂꯣꯏꯔꯦ ꯑꯗꯨꯕꯨꯗꯤ ꯑꯩ ꯐꯨꯗꯔꯛꯀꯅꯤꯓ
ꯁꯣꯝꯁꯦ ꯌꯥꯝ ꯁꯥꯊꯤꯒꯗꯧꯕ ꯃꯥꯜꯂꯦꯗ
ꯑꯩꯁ ꯌꯥꯝ ꯀꯟꯅ ꯁꯥꯊꯤꯗꯦ ꯅꯨꯡꯇꯤꯒꯤ ꯑꯉꯥꯡ ꯇꯔꯥꯃꯨꯛꯇꯤ ꯅꯨꯡꯇꯤꯒꯤ ꯀꯥꯞꯍꯜꯂꯦ
ꯑꯣ ꯇꯔꯥꯃꯨꯛ ꯇꯔꯥ ꯈꯛꯇꯔꯣ
ꯑꯁ ꯀꯔꯤ ꯍꯥꯏꯕ
ꯇꯔꯥꯈꯛ ꯇꯔꯥꯕ
ꯇꯔꯥ ꯀꯨꯟ ꯇꯔꯥ ꯀꯨꯟ ꯍꯥꯏꯕ ꯀꯨꯟꯃꯨꯛ ꯌꯧꯋꯦ ꯍꯥꯏꯕ ꯑꯁ ꯑꯉꯥꯡ ꯍꯦꯛ ꯎꯔꯕ ꯄꯥꯅꯨꯀꯣ ꯃꯥ ꯃ ꯃꯥ ꯄꯦꯛ ꯊꯥꯔꯅꯤ ꯄꯥꯛ ꯊꯥꯔꯅꯤ ꯀꯞꯄꯅꯤ ꯑꯗ ꯑꯃꯨꯛꯀ ꯈꯔ ꯆꯠꯊꯔꯅꯤ ꯑꯃꯨꯛꯀ ꯎꯔꯗꯤ ꯄꯥꯛ ꯄꯥꯛ ꯊꯥꯔꯅꯤ ꯑꯩꯗꯣ
ꯅꯪ ꯑꯉꯥꯡ ꯎꯔꯗꯤ ꯅꯪ ꯈꯨꯠ ꯍꯥꯒꯠꯆꯕ꯭ꯔꯥ
ꯑꯩ ꯈꯨꯠꯁꯦ ꯃꯔꯤꯡ ꯃꯔꯤꯡ ꯂꯩꯩꯕꯀꯣ
ꯎꯝ
ꯎꯔꯗꯤ ꯌꯥꯗꯣ ꯑꯁ ꯑꯍꯟꯒ ꯎꯔꯗꯤ ꯑꯁ ꯈꯣꯡꯅ ꯈꯣꯡꯄꯥꯛꯅ ꯀꯥꯎꯔꯛꯇꯣꯏꯅꯤ ꯑꯁ ꯑꯃꯔꯛ ꯀꯥꯎꯔꯀꯥꯟꯗ ꯑꯜ
ꯑ ꯌꯥꯒ ꯌꯥꯎꯔꯛꯇꯣꯏꯅꯦꯍꯦ
ꯎ ꯅꯪ ꯕꯣꯜꯒ ꯌꯦꯡꯗ꯭ꯔꯣ
ꯏ ꯈꯣꯏꯗꯤ ꯃꯤ ꯅꯝꯕꯔ ꯁꯚꯦꯟꯅꯤ ꯀꯩꯅꯣ ꯈ꯭ꯋꯥꯏꯗꯒꯤ ꯄꯣꯄꯨꯂꯔ ꯑꯣꯏꯕꯅꯤꯅꯦ ꯈ꯭ꯋꯥꯗꯤ ꯉꯥꯔꯥꯡ ꯑꯩ ꯕꯣꯜ ꯆꯟꯕꯗꯣ ꯅꯪ ꯎꯗ꯭ꯔꯣ
ꯎꯗꯦꯗꯥ
ꯏꯁ
ꯃꯥꯟꯗꯤ ꯃꯥꯜꯂꯦꯅ ꯌꯦꯡꯕꯅꯤꯅꯦ
ꯉꯔꯥꯡ ꯑꯩ ꯕꯣꯜ ꯌꯦꯡꯕꯗꯣ ꯑꯩ ꯕꯣꯜ ꯁꯥꯟꯅꯕꯗꯣ ꯑꯁ ꯅꯪ ꯎꯍꯧꯗ꯭ꯔꯥ ꯌꯦꯡꯍꯧꯗ꯭ꯔꯥ ꯃꯥꯂꯅꯦ
ꯎꯝ ꯑꯣꯢꯔꯝ ꯍꯣꯏ ꯑꯣꯏꯔꯝꯒꯗ꯭ꯔꯥ ꯍꯥꯏꯅ ꯈꯟꯗꯤ ꯈꯟꯕꯅꯦꯕ
ꯍꯩꯍꯥ ꯏꯁꯄꯣꯔꯠꯁ ꯁꯥꯟꯕꯁꯨ ꯕꯣꯜ ꯁꯥꯟꯅꯕ ꯋꯥꯏꯑꯦ ꯄꯣꯊꯔꯒ ꯂꯩꯕꯅꯦ
ꯏ ꯑꯐꯥꯎ ꯑꯐꯥꯎꯕꯥ ꯑꯣꯏꯔꯤꯀꯥꯟꯁꯤꯗ ꯄ꯭ꯔꯦꯛꯇꯤꯁ ꯇꯧꯔ ꯂꯣꯏꯔꯣ
ꯑꯣ ꯄ꯭ꯔꯛꯇꯤꯁ ꯇꯧ
ꯎꯝ ꯎꯝ ꯇꯥꯎꯔ ꯍꯥꯏ ꯂꯦ
ꯐꯖꯅ ꯄ꯭ꯔꯦꯛꯇꯤꯁ ꯇꯧ ꯀꯣ ꯑꯃꯨꯛꯀ ꯅꯪ ꯁꯥꯟꯅꯒꯗꯧꯕ ꯇꯤꯝꯗꯣ ꯌꯥꯝ ꯀꯟꯕꯅꯦ
ꯑꯁ ꯑꯗꯨꯅꯤꯅꯦ ꯂꯨ ꯇꯧꯔꯤꯁꯦ ꯑꯁ ꯑꯦ ꯏꯁꯀ꯭ꯋꯥꯔ ꯄ꯭ꯂꯁ ꯕꯤ ꯏꯁꯀ꯭ꯋꯥꯔ ꯄꯥꯟꯗ꯭ꯔꯗꯤ ꯌꯥꯗꯧ ꯃꯥꯟꯗ꯭ꯔꯦ ꯑꯗꯨ ꯑꯗꯨꯒꯤꯗꯣ ꯅꯍꯥꯟꯗꯤ ꯁꯤ ꯁꯤ
ꯑꯩꯗꯤ ꯑꯇꯣꯞꯄ ꯇꯤꯝꯕꯨ ꯁꯄꯣꯔꯠ ꯇꯧꯈ꯭ꯔꯅꯤ ꯅꯪ ꯄ꯭ꯔꯦꯛꯇꯤꯁ ꯀꯟꯅ ꯇꯧꯔꯗꯤ
ꯎꯝ ꯇꯣꯞꯄ ꯁꯄꯣꯠ ꯇꯧꯔꯅ ꯑꯁ ꯑꯩ ꯀꯞꯇꯣ ꯄꯨꯔꯒ ꯂꯥꯛꯑꯗꯤ ꯅꯪꯒꯤ ꯇꯪꯈꯥꯏꯃꯨꯛ ꯊꯨꯒꯥꯏꯔꯒ ꯄꯤꯔꯛꯇꯣꯏꯅꯤꯅꯦ
ꯑ ꯑꯗꯨ ꯂꯤꯠ ꯂꯤꯠ ꯁꯦꯝꯒꯦ
ꯏꯁ ꯂꯤꯛ ꯈꯛ ꯅꯠꯇꯦ ꯅꯪ ꯅꯪ ꯅꯪ ꯅꯀꯣꯛꯗꯤ ꯅꯪ ꯈꯣꯡ ꯈꯣꯡꯄꯥꯛ ꯐꯥꯎ ꯂꯤꯠ ꯁꯥꯕꯤꯒꯦ ꯀꯔꯤꯅꯣꯅꯦ ꯅꯪ ꯅꯪꯒꯤ ꯀꯩꯗꯧꯅꯕ ꯂꯤꯛ ꯑꯃ ꯑꯅꯤ ꯈꯛꯇꯪꯗꯤ ꯀꯩꯗꯧꯅꯕ ꯅꯥꯀꯣꯟꯗ ꯍꯥꯞꯄꯅꯤ ꯇꯣꯟꯗ ꯍꯥꯞꯄꯅꯤ ꯅꯪ ꯆꯤꯟꯗ ꯍꯥꯞꯕꯅꯤ ꯅꯪ ꯅꯌꯥꯗ ꯍꯥꯞꯄꯅꯤ ꯅꯪ ꯉꯛꯇ ꯌꯥꯜꯂꯅꯤ ꯑꯗꯨ ꯈꯛꯇꯪꯗꯤ ꯀꯩꯗꯧꯅꯤꯉꯥꯏ ꯑꯁ ꯅꯪ ꯐꯨꯔꯤꯠꯐꯥꯎ ꯁꯥꯕꯤꯒꯦ ꯅꯪꯒꯤ ꯐꯨꯔꯤꯠꯀꯤ ꯁꯅꯥ ꯁꯥꯕꯤꯒꯦꯀꯣ
ꯍꯣꯏ ꯍꯣꯏ ꯂꯨꯞꯄꯗꯣꯀꯣ ꯁꯦꯡꯕꯗꯣ ꯄꯥꯝꯗꯦꯀꯣ
ꯀꯥꯏꯗ ꯂꯨꯞꯄꯅꯣ ꯑꯩ ꯈꯪꯗꯦ ꯀꯃꯥꯏꯅ ꯂꯨꯞꯄ꯭ꯔꯥ ꯁꯥꯕꯤꯒꯅꯤ ꯁꯥꯕꯤꯒꯅꯤ ꯐꯨꯔꯤꯠꯁꯨ ꯈꯣꯡꯒ꯭ꯔꯥꯁꯨ ꯈꯣꯡꯎꯨꯞ ꯈꯣꯡꯎꯨꯞꯁꯨ ꯃꯣꯖꯥꯁꯨ
ꯑꯁ ꯃꯣꯖꯥꯐꯥꯎꯗꯤ ꯁꯅꯥꯒꯤꯗꯤ ꯍꯥꯞꯅꯤꯡꯗꯦꯍꯦ
ꯢꯁ
ꯨꯈꯣꯡꯎꯨꯞꯐꯥꯎꯗꯤ ꯌꯥꯏꯑꯦ ꯑꯗꯣ ꯃꯣꯖꯥꯗꯤ
ꯈꯣꯡꯎꯞꯁꯨ ꯍꯥꯞ ꯑꯦꯁ ꯃꯣꯖꯥꯁꯨ ꯍꯥꯞ ꯁꯦꯝꯕꯤꯒꯅꯤ ꯏꯪꯉꯣꯏꯍꯦ ꯁꯅꯥꯒꯤ ꯈꯣꯡ ꯃꯣꯏꯖꯥ ꯍꯥꯏꯕꯗꯤ ꯢꯁ ꯀꯔꯤ ꯅꯪ ꯕ꯭ꯂꯀꯦꯠꯁꯨ ꯁ ꯁꯕꯤꯋꯨꯔ ꯅꯪꯒꯤ ꯀ ꯁꯅꯕ ꯁꯥꯗꯣꯢꯅꯦ ꯑꯗꯨ ꯑꯣꯏꯔꯗꯤ ꯑꯁ ꯇꯨꯝꯃꯀꯥꯟꯗ ꯐꯤꯗꯣ ꯀꯥꯏꯅ ꯊꯨꯞꯄ ꯀꯥꯟꯗꯀꯣ ꯈ꯭ꯔꯥꯏ ꯈ꯭ꯔꯥꯏ ꯈ꯭ꯔꯥꯏ ꯑꯁ ꯇꯧꯔꯛꯇꯣꯏꯅꯤ ꯑꯁ ꯑꯗꯨ ꯃꯌꯥꯝ ꯂꯩꯀꯥꯏ ꯉꯁꯤ
ꯑꯩꯗꯤ ꯑꯁꯦꯡꯕ ꯄꯨꯔꯛꯈ꯭ꯔꯕ꯭ꯔꯥ ꯍꯥꯏꯅ ꯈꯟꯕꯅꯦ ꯃꯈꯣꯟ ꯇꯥꯕꯗ
ꯄꯨ ꯀꯥꯏ ꯃꯤꯌꯥꯅꯦ ꯀꯥꯏ ꯃꯌꯥꯅꯥ ꯁꯅꯤꯒꯤ ꯐꯤꯗꯨ ꯑꯃꯨꯛ ꯏꯟꯕ ꯍꯧꯔ ꯃꯥꯜꯂꯦ ꯑꯁ ꯑꯃꯨꯛ ꯍꯥꯏꯔꯛꯀꯅꯤ ꯑꯁꯦꯡꯕꯅꯦ ꯅꯪ ꯁꯅꯥ ꯈꯨꯡꯎꯨꯞꯇꯨ
ꯇꯨꯝꯒꯗꯧꯕ ꯇꯧꯕ ꯃꯥꯜꯂꯦ ꯑꯩꯅꯀꯣ ꯃꯈꯣꯟ ꯇꯥꯕꯗ
ꯍꯧꯒꯠꯂꯒꯥꯟꯗ ꯀꯥꯐꯤ ꯊꯨꯞꯄꯗꯣ ꯑꯁ ꯈꯥꯏꯪ ꯈꯥꯏꯪ ꯈꯥꯏꯪ ꯈ꯭ꯔꯣꯡ ꯈ꯭ꯔꯣꯡ ꯑꯗꯨ ꯇꯧꯔꯛꯇꯣꯏꯅꯦꯕ ꯑꯁ
ꯅꯣꯛꯒꯅꯨꯅꯦ ꯅꯪ ꯅꯣꯛꯄꯁꯦ ꯐꯥ ꯇꯔꯥ ꯇꯔꯥꯅꯦ ꯍꯦ ꯇꯧꯕ ꯀꯥꯟꯗ
ꯑꯗꯨꯗꯤ ꯅꯣꯛꯑꯣꯢ
ꯅꯣꯛꯒꯅꯨ
ꯑꯥ ꯑꯗꯨꯗꯤ ꯂꯪꯁꯨ ꯅꯣꯛ ꯅꯣꯛꯒꯅꯨꯗ
ꯑꯩꯗꯤ ꯅꯣꯛꯀꯦ
ꯉꯁꯤ ꯂꯧꯕꯨꯛ ꯆꯠꯇꯔꯣ
ꯍꯥꯥ
ꯂꯧꯕꯨꯛ ꯆꯠꯂꯣꯢꯗꯔꯥ
ꯍꯣꯔꯦꯟ ꯆꯠꯒꯅꯤ ꯁꯅꯥ ꯁꯥꯕ ꯅꯪꯒꯤ ꯍꯣꯔꯦꯟ ꯆꯠꯒꯅꯤ ꯁꯅꯥ ꯁꯥꯕ ꯂꯧꯕꯨꯛꯇ
ꯑꯩꯒꯤ ꯁꯅ ꯈꯨꯟꯒꯗꯧꯕ
ꯈꯨꯟꯂꯣꯢ ꯈꯨꯟꯂꯣꯢ ꯑꯩꯈꯣꯏ ꯂꯧꯗ ꯁꯅꯥ ꯁꯪꯒꯨꯟꯁꯦ ꯑꯩ ꯆꯥꯂꯤꯁꯦ ꯂꯧ ꯁꯨꯅꯤꯡꯉꯥꯏ ꯅꯠꯇꯦ ꯁꯅꯥ ꯁꯪꯕ ꯆꯠꯂꯤꯅꯤꯅꯦ ꯒꯥꯔꯤ ꯃꯄꯣꯠ ꯑꯍꯨꯝꯃꯨꯛꯇꯤ ꯂꯥꯏꯔꯅꯤ
ꯑ ꯍꯧꯖꯤꯛꯇꯤ ꯀꯔꯤ ꯀꯔꯤ ꯁꯥꯎꯕ ꯁꯥꯕ ꯍꯧꯔꯕ꯭ꯔꯥ
ꯦ ꯅꯪ ꯀꯦꯒꯦ
ꯐꯤ ꯃꯆꯥ ꯅꯪ ꯏꯅꯤꯡꯉꯥꯏ ꯃꯐꯂꯥꯔꯒ ꯀꯩꯅꯣ
ꯎꯝ
ꯁꯃꯣꯡꯁꯨ ꯁꯥꯕꯤ ꯌꯣꯔꯥ ꯅꯪꯒꯦ
ꯌꯥꯔꯅꯤ ꯍꯥꯟꯅ ꯍꯥꯏꯈꯤꯕ ꯈꯣꯏꯗꯣ ꯍꯥꯟꯅ ꯇꯧꯊꯣꯛꯁꯤ
ꯍꯣꯔꯦꯟ ꯑꯗꯨ ꯇꯧꯊꯣꯛꯑꯅꯤꯅ ꯑꯗꯨꯕꯨꯗꯤ ꯑꯁ ꯋꯥꯔꯕꯅꯤꯅ ꯅꯨꯡꯁꯥ ꯊꯤꯔꯅꯤ ꯑꯗꯨꯒꯤꯗꯨꯗꯤ ꯁꯣꯏꯅ ꯂꯩꯔꯤꯅꯦ
ꯎꯝ
ꯅꯪ ꯉꯁꯤ ꯑꯌꯨꯛꯇ ꯇꯥꯒꯅꯤ ꯍꯥꯏꯕꯒꯨꯝꯅ ꯑꯗꯨꯗꯤ ꯑꯩꯁ ꯁꯤ ꯐꯪꯉꯅꯤ ꯍꯥꯏꯕꯒꯤ ꯋꯥꯈꯜꯗ ꯂꯩꯔꯅꯦ ꯑꯗꯨꯑꯣꯏꯗꯤ
ꯎ ꯅꯪꯁꯦ ꯑꯩꯒꯤꯗꯃꯛꯇ ꯃꯨꯀꯥꯄꯔꯤ ꯊꯕꯤꯃ ꯊꯔ ꯊ ꯄꯤꯔꯛꯀꯦꯀꯣ ꯍꯥꯏꯒꯗꯧꯕ ꯃꯥꯜꯅꯦ
ꯏ ꯄ꯭ꯔꯤꯊꯤꯕꯤ ꯂꯥꯛꯑ ꯅꯪꯖꯄꯖꯄꯤ ꯇꯔ ꯄꯨꯨꯊꯥꯔꯒ ꯅ ꯅꯪ ꯈꯨꯠꯇꯁꯤ ꯃꯥꯅꯥꯒꯤ ꯇꯧꯔꯒ
ꯎꯝ
ꯁ ꯄꯤꯖꯔꯦ ꯂꯧꯊꯔꯒ ꯅꯪ ꯈꯨꯛꯇ ꯁꯤꯟꯅꯔꯝꯒꯦ ꯅꯪ ꯆꯂꯣ ꯁꯨꯨ ꯆꯇ
ꯆꯠꯇ꯭ꯔꯤ
ꯍ
ꯏ ꯄꯨꯔꯛꯗꯅꯤ ꯍꯥꯏ ꯌꯥꯔꯅꯤ
ꯑꯁ ꯄꯨꯔꯛꯀꯦ ꯇꯧꯕꯅꯦ ꯑꯗꯨ ꯁꯅꯥꯒꯤ ꯄ꯭ꯂꯦꯟꯗꯨ ꯁꯥꯕ ꯂꯣꯏꯗ꯭ꯔꯤꯌꯦ ꯍꯧꯖꯤꯛꯁꯦ ꯂꯩ ꯑꯁ
ꯑꯗꯨꯗꯨꯗꯤ ꯅꯪ ꯀꯃꯥꯏꯅ ꯆꯕ꯭ꯔꯥ
ꯄꯥꯏ ꯑꯩꯗꯣ ꯁꯅꯥꯒꯤ ꯔꯣꯀꯦꯠꯇ ꯆꯠꯄ ꯏꯊꯟꯗ ꯐ ꯏꯊꯟꯗ ꯐꯝꯅꯤꯉꯥꯏ ꯁꯦꯝꯕ ꯑꯗꯨꯏꯗꯣ ꯑꯁ ꯑꯩꯈꯣꯏ ꯁꯅꯥ ꯁꯅꯥꯅ ꯄꯩꯔ ꯂꯩꯔꯦ ꯑꯁ ꯈꯔ ꯃꯤꯉꯣꯟꯗ ꯈꯔ ꯄꯤꯊꯣꯛꯁꯤꯔ ꯈꯜꯂ ꯂꯩꯕ ꯑꯩꯗꯣ
ꯑꯗꯣ ꯉꯔꯥꯡ ꯃꯤ ꯊꯤꯕꯗꯣ ꯐꯪꯕ
ꯍꯝ
ꯉꯔꯥꯡ ꯃꯤ ꯊꯤꯕꯗꯣ ꯐꯪꯕ
ꯉꯔꯥꯡ ꯃꯤ ꯊꯤꯕꯗꯣ
ꯎꯝ
ꯀꯥꯏꯗꯤ ꯊꯤꯕ ꯐꯪꯉꯔꯣꯏ ꯃꯥꯗꯤ ꯀꯛꯆꯦꯡ ꯃꯈꯨꯠꯅ ꯆꯪꯈ꯭ꯔ ꯃꯥꯜꯂꯦ ꯏꯁꯤꯡ ꯏꯁꯤꯡ ꯊꯥꯗꯔꯛꯑꯗꯤ ꯊꯣꯛꯂꯛꯀꯗꯧ ꯃꯥꯜꯂꯤ ꯃꯣꯔꯣꯛꯀꯤ ꯏꯁꯤꯡꯗ
ꯀꯛꯆꯤꯡ ꯃꯈꯨꯜꯗ ꯅꯠꯇ꯭ꯔꯒ ꯎꯆꯤ ꯃꯈꯨꯟꯗ ꯆꯪꯈ꯭ꯔ ꯃꯥꯜꯂꯦ
ꯉꯔꯥꯡ ꯑꯩ ꯐꯣꯟ ꯇꯧ ꯇꯧꯔꯒ ꯃꯤꯤꯕ ꯆꯠꯈꯤꯒꯦꯀꯣ ꯑꯩ